ꯑ ꯍꯣꯏ ꯃꯄꯨꯕꯨ ꯀꯣꯜ ꯇꯧꯗ꯭ꯔꯒ ꯄꯥꯏꯈꯠꯇꯦ ꯄꯥꯏꯈꯠꯇꯦ ꯍꯥꯏꯔꯒ ꯈꯠꯅꯕ ꯍꯧꯔꯤ
ꯑꯗꯨꯗꯅꯦ ꯑꯗꯒꯤ ꯑꯃꯗ ꯍꯥꯟꯅ ꯏꯁꯀ꯭ꯔꯤꯟ ꯁꯣꯠꯇ ꯍꯥꯟꯅ ꯊꯥꯖꯤꯜꯂꯗꯤ ꯐꯥꯗꯣꯕ
ꯎꯝ
ꯊꯣꯛꯄꯗꯣ ꯑꯩꯒꯤ ꯃꯤꯡ ꯅꯠꯇꯦꯕ ꯑꯩꯒꯤꯗꯤ ꯖꯤꯟꯇ꯭ꯔꯤ ꯒꯣꯟ ꯃꯥꯏ ꯊꯣꯛꯄꯅꯦ ꯏꯃꯥꯟꯅꯕꯒꯤꯅ
ꯎꯝ ꯎꯝ ꯍꯝ ꯌꯥꯔꯣꯏ ꯌꯥꯔ ꯉꯁꯤꯒꯤ ꯈꯨꯠꯁꯥꯁꯤꯗꯤ ꯅꯨꯡꯉꯥꯏꯔꯤꯅꯦ꯫
ꯑꯗꯣ ꯅꯪꯁꯨꯀꯣ ꯀꯣꯜ ꯇꯧꯔꯒ ꯃꯤꯡ ꯊꯣꯛꯄꯗ ꯈꯪꯕ ꯌꯥꯕꯅꯤꯀꯣ ꯅꯪꯁꯨ
ꯈꯪꯗꯦ ꯑꯁ ꯁꯤꯒꯨꯝꯕꯄꯨ ꯑꯩ ꯑꯗꯨꯝ ꯌꯦꯡꯉ ꯍꯧꯖꯤꯛꯄꯨ ꯑꯩꯗꯤ ꯌꯦꯡꯁꯨ ꯌꯦꯡꯒ꯭ꯔꯦ ꯑꯩꯗꯤ ꯁꯤꯡ ꯁꯥꯇꯤꯟꯅꯦ ꯋꯥꯇ꯭ꯔ` ꯕꯣꯇꯜꯅꯦ ꯕꯦꯛꯅꯦ ꯐꯣꯟꯅꯦ꯫ ꯁꯤꯤ ꯁꯤꯒꯦ ꯁꯤꯒꯦ ꯇꯧꯔꯛꯄꯗ ꯆꯠꯂ ꯂꯩꯕꯅꯦ ꯃꯤꯈꯨꯗꯤꯡꯒꯤ ꯀꯣ
ꯍ
ꯑꯩꯗꯣ ꯑ ꯂꯀꯤꯗꯣ ꯃꯉꯥꯒꯨꯝꯕꯗꯤ ꯂꯧꯊꯣꯛꯅꯤꯡꯕꯒꯤꯅꯤꯗ ꯍꯣꯔꯦꯟꯒꯤꯗꯃꯛ ꯈꯥꯛꯑꯗꯤ ꯋꯥꯃꯟꯈ꯭ꯔꯦ
ꯑꯥ
ꯑꯗꯒꯤꯅꯤꯗ
ꯍꯣꯏꯗ ꯍꯣꯏꯗ ꯒ꯭ꯌꯥꯟ
ꯂꯝꯕꯤ ꯆꯠꯄ ꯀꯥꯟꯗ ꯃꯇꯝ ꯃꯥꯡꯍꯟꯗꯕꯤ
ꯎꯝ
ꯎꯝ
ꯑꯗꯣ
ꯑꯅꯤ
ꯉꯁꯥꯏ ꯑꯩꯈꯣꯏꯒꯤ ꯋꯥꯔꯤꯗꯣ ꯀꯥꯏꯗꯅꯣ ꯂꯤꯍꯟꯕꯗꯣ
ꯑꯣ ꯑꯣ ꯎꯝ ꯀꯩꯅꯣ ꯏꯟꯇꯥꯔ꯭ꯟꯒꯨꯝꯕ ꯇꯧꯕ ꯂꯥꯛꯄꯗ ꯀꯔꯤ ꯀꯔꯤ ꯆꯪꯕ꯭ꯔꯥ
ꯀꯣꯏꯁꯨ ꯆꯪꯗꯦꯅ ꯅꯪ ꯅꯣꯏꯗꯤ ꯏꯟꯇꯔꯟ ꯇꯧꯔꯒ ꯏꯟꯇꯔꯟ ꯑꯣꯏꯔꯗꯤ ꯅꯣꯏꯒꯤꯗꯃꯛꯇ ꯑꯩꯅ ꯁꯥꯔꯇꯤꯐꯤꯀꯦꯠ ꯄꯤꯒꯅꯤ ꯂꯣꯏꯔꯦ ꯑꯥꯎ ꯅꯣꯏꯗꯤ ꯀꯔꯤꯁꯨ ꯇꯧ ꯍꯥꯏꯂꯩꯇꯦ ꯏꯠꯇꯦꯔꯟ ꯗꯗꯤ
ꯑꯗꯣ ꯄꯤ ꯄꯤꯕꯗꯣ ꯀꯔꯤ ꯀꯔꯤ ꯆꯦ ꯄꯤꯕ꯭ꯔꯥ
ꯁꯔꯇꯤꯐꯤꯀꯦꯠ ꯈꯛꯇꯅꯤꯍꯦ
ꯑꯣ ꯑꯗꯨꯗ ꯁꯣꯏꯗꯤ ꯀꯅꯥꯅ ꯇꯧꯕꯤꯕ꯭ꯔꯥ
ꯑꯦꯚꯣꯀꯦꯠꯅ ꯇꯧꯋꯤ ꯅꯪꯒꯤ ꯁꯤꯅꯤꯌꯔ ꯅꯪ ꯆꯠꯄ ꯃꯈꯥꯗ ꯃꯈꯥꯗ ꯇꯧꯋꯣ ꯅꯪꯒꯤ ꯁꯤꯅꯤꯌꯔꯗꯨꯅ ꯇꯧꯕꯤꯅꯤꯅ
ꯗꯨꯗꯤ ꯅꯪ ꯃꯈꯥꯗ ꯆꯠ
ꯅꯪ ꯇꯝ ꯇꯝꯕꯁꯨ ꯍꯧꯗ꯭ꯔꯤꯉꯩꯗ ꯏꯟꯇꯔꯟꯒꯤ ꯍꯥꯟꯅ ꯈꯟꯈ꯭ꯔꯦꯕ ꯅꯪꯁꯦ ꯏꯃꯥꯟꯅꯕ ꯑꯩꯒꯤ ꯁꯥꯏ ꯏ ꯑꯩ ꯁꯥꯏꯒꯤ ꯃꯅꯥꯎ ꯅꯨꯄꯥꯁꯨ ꯑꯩꯒꯤ ꯀꯣꯂꯦꯖꯇ ꯇꯝꯔ ꯂꯩ ꯍꯧꯖꯤꯛꯀꯥꯟꯀꯣ
ꯑꯣ ꯑꯥ
ꯑꯩꯒꯤ ꯊ꯭ꯔꯨꯗꯒꯤ ꯑꯗꯣ ꯃꯥꯁꯨ ꯑꯦꯠꯃꯤꯁꯟ ꯑꯩ ꯑꯩ ꯂꯣꯏꯕ ꯆꯍꯤꯗꯣ ꯃꯥ ꯍꯦꯛ ꯆꯪꯍꯟꯕꯅꯦꯕ
ꯑꯣ
ꯃꯥ ꯀꯩꯗꯧꯕ꯭ꯔꯥ ꯍꯧꯖꯤꯛ ꯍꯥꯏ ꯀꯣꯔꯠꯇ ꯄ꯭ꯔꯦꯛꯇꯤꯁ ꯇꯧꯕ ꯈꯣꯏꯅ ꯒꯥꯎꯟ ꯍꯥꯞꯄꯗꯨ ꯁꯥꯡꯉ꯭ꯔꯥ ꯃꯨꯕꯗꯨ ꯀꯣꯂꯦꯖ ꯇꯝꯕ ꯍꯧꯗ꯭ꯔꯤꯉꯩꯗ ꯏꯃꯥ ꯑꯗꯨ ꯒꯥꯥꯎꯟ ꯇꯨꯅꯤꯉꯥꯏ ꯄꯩꯁꯥ ꯅꯤꯔꯛꯑꯦ ꯍꯥꯏꯌꯦ ꯑꯗꯨ ꯃꯃꯥꯅ ꯀꯣꯜ ꯇꯧꯔꯛꯑꯦ ꯅꯪ ꯀꯩꯗꯧꯔꯦ ꯅꯅꯥꯎ ꯅꯨꯄꯥꯗꯤ ꯀꯣꯠ ꯕ꯭ꯂꯦꯖꯔꯁꯨ ꯇꯨꯕ ꯂꯣꯏꯈ꯭ꯔꯦ ꯑꯗꯨꯒ ꯑꯃꯨꯛꯀ ꯑꯆꯥꯎꯕꯗꯨꯁꯨ ꯆꯨ ꯇꯨ ꯇꯨꯒꯦ ꯍꯥꯏꯅ ꯀꯣꯜ ꯇꯧꯔꯛꯑꯦ ꯍꯥꯏꯕ ꯏꯃꯥ ꯃꯣꯏꯒꯤ ꯄꯩꯁꯥ ꯄꯤꯒꯅꯨꯀꯣ ꯃꯣꯏ ꯈꯪꯗꯕꯣ ꯇꯧꯔꯤꯅꯤ ꯀꯗꯥꯏꯗꯒꯤ ꯑꯈꯣꯏ ꯂꯣꯏꯕ ꯐꯥꯎꯁꯨ ꯗꯨ ꯇꯨꯗꯦ ꯑꯗꯨꯗꯤ ꯍꯥꯏ ꯀꯣꯔꯠꯇ ꯈꯛꯇ ꯁꯤꯖꯤꯟꯅꯕꯅꯦ ꯑꯗꯣ ꯀꯔꯤꯃ ꯏꯁꯇꯨꯗꯦꯟ ꯑꯣꯏꯕ ꯀꯥꯟꯗꯒꯤꯗꯤ ꯗꯔꯀꯥꯔ ꯇꯥꯗꯦ ꯍꯥꯏꯅ ꯍꯥꯏꯕ ꯑꯗꯨꯒꯤ ꯃꯥꯅ ꯅꯣꯛꯄꯗꯣ ꯅꯣꯛꯄꯗꯣ ꯃꯥꯅ
ꯑꯗꯣ ꯑ ꯑ ꯑ ꯇꯥꯃꯦꯔꯣꯡꯗꯗꯤ ꯌꯥꯝ ꯇꯧꯔꯝꯃꯣꯏꯅ
ꯑꯦ ꯍꯥ
ꯂꯣꯝꯗꯗꯤ ꯌꯥꯝ ꯇꯧꯔꯝꯃꯣꯏꯅ ꯐꯣꯔꯃꯦꯜ ꯎꯝ ꯐꯣꯔꯃꯦꯜ
ꯐꯣꯔꯃꯦꯜ ꯍ ꯀꯣꯠ ꯕ꯭ꯂꯦꯖꯔꯗꯨ ꯅꯣꯔꯃꯦꯜꯗꯣ ꯑꯗꯨꯒ ꯀꯦꯁ ꯑꯄꯤꯌꯔ ꯇꯧꯔꯗꯤ ꯕꯦꯟꯗꯨ ꯍꯥꯞꯄꯅꯤꯅ ꯅꯦꯠ ꯅꯦꯛ ꯕꯦꯟꯗꯨꯀꯣ
ꯑꯣ ꯑꯗꯣ ꯅꯪꯗꯤ ꯀꯌꯥꯔꯛꯇꯤ ꯑꯦꯄꯤꯌꯔ ꯇꯧꯈ꯭ꯔꯦ
ꯈꯪꯗꯦ ꯑꯅꯤꯒꯨꯝꯕ ꯈꯛꯇꯅꯦ ꯑꯦꯛꯖꯣꯔꯃꯦꯟꯒ ꯎꯝ ꯃꯣꯁꯟ ꯑꯃꯈꯛꯇ ꯇꯧꯔꯕ ꯅ ꯑꯔꯒꯨꯃꯦꯟꯒꯨꯝꯕꯗꯤ ꯑꯩꯈꯣꯏ ꯍꯩꯇꯦ ꯍꯧꯖꯤꯛꯇꯤ ꯀꯗꯥꯏꯗꯒꯤ
ꯀꯩꯒꯤꯅꯣ
ꯏꯁ ꯀꯩꯒꯤꯅꯣ ꯀꯥꯏꯅ ꯅꯪꯁꯨ ꯈꯪꯒꯅꯤ
ꯑꯩꯈꯣꯏꯗꯤ ꯎꯝ ꯀꯦꯁ ꯍꯧꯕꯗꯒꯤꯁꯨ ꯆꯪꯗꯕꯁꯨ ꯌꯥꯝ ꯂꯩꯌꯦ ꯀꯦꯁꯇꯣ ꯏꯁꯇꯦꯖꯦꯁ ꯌꯥꯝ ꯂꯩꯌꯦꯅꯀꯣ ꯀꯦꯁ
ꯑꯥ ꯑꯗ ꯀꯦꯁꯇꯣ ꯆꯍꯤ ꯆꯍꯤ ꯆꯠ ꯆꯠꯄꯅꯤꯅꯀꯣ ꯈꯔꯁꯤ ꯈꯔꯗꯤ
ꯌꯥꯝ ꯐꯔꯕꯅꯤꯗ ꯈꯖꯤꯛꯇꯪ ꯑꯣꯏꯔꯁꯨ ꯂꯔꯟ ꯇꯧꯕꯗꯣ ꯈꯪꯕ꯭ꯔꯥ
ꯅꯪ ꯆꯍꯤ ꯑꯅꯤꯗꯤ ꯁꯨꯔꯕ ꯑꯗꯨꯗ ꯂꯩꯕ
ꯍꯦ ꯑ ꯍꯟꯗꯛꯅ ꯇꯧꯕꯅꯤ ꯑꯩꯅ ꯑꯗꯨꯝ ꯆꯍꯤ ꯑꯃꯗꯤ ꯑꯩꯁꯨ ꯇꯧꯔꯤ ꯇꯨꯃꯤꯟꯅ ꯌꯨꯝꯗ ꯂꯩꯕꯒꯤ
ꯑ
ꯑꯇꯣꯞꯄ ꯑꯦ ꯂꯥꯁ ꯌꯥꯔ ꯒꯨꯝꯕꯗꯤ ꯆꯔꯆꯁ ꯆꯠꯄ꯭ꯔꯣ ꯃꯦꯛꯁ ꯑꯦꯛꯇꯤꯞ ꯇꯧꯃꯟꯕꯒꯤꯀꯣ ꯍꯟꯗꯛꯇꯤ ꯑꯩꯁꯨ ꯔꯣꯝꯗ ꯑꯣꯟꯁꯤꯟ ꯈ꯭ꯔꯦ
ꯏꯃꯥꯟꯅꯕꯤ ꯍꯣꯏ ꯅꯨꯡꯁꯥ ꯅꯪꯒꯤ ꯁꯥꯏ ꯂꯩꯕꯣꯏ ꯅꯠ ꯂꯩꯌꯦ ꯁꯥꯏ ꯂꯩ ꯁꯥꯏꯒꯤ ꯂꯩꯕ ꯍꯧꯖꯤꯛꯀꯥꯟ ꯂꯩꯕ ꯃꯐꯝꯗ ꯏꯃꯥꯟꯅꯕꯤ ꯑꯐꯕ ꯌꯥꯝ ꯂꯩꯌꯦꯕꯀꯣ ꯃꯣꯏꯅ ꯑꯩꯕꯨ ꯆꯩꯩꯃꯟꯕꯒꯤ ꯅꯪꯁꯨ ꯍꯧꯈ꯭ꯔꯣ ꯃꯣꯏꯗꯤ ꯒꯨꯍꯥꯇꯤꯗ ꯂꯩꯌꯦꯕ ꯅꯪ ꯂꯣ ꯇꯝꯕꯁꯦ ꯁꯨꯃꯥꯏꯅ ꯇ ꯏꯕꯣ ꯇꯝ ꯅꯠꯇ꯭ꯔꯗꯤ ꯊꯤꯑꯣꯖꯦꯟꯇ ꯆꯠꯂꯝꯕ ꯌꯥꯈꯤꯔꯣꯏ ꯗꯤ ꯑꯩꯁꯦ ꯌꯥꯝ ꯗ꯭ꯌꯨꯇꯤ ꯇꯧꯈ꯭ꯔꯕ ꯑꯗꯨꯒꯤ ꯑꯩꯗꯤ ꯂꯨꯍꯣꯡꯕ ꯃꯇꯨꯡꯗ ꯑꯦꯛꯖꯥꯝ ꯊꯥꯔꯒꯦ ꯁꯤꯅꯦꯕ ꯇꯧꯔꯤ ꯑꯗꯨꯕꯨ ꯏꯁ ꯄ꯭ꯔꯦꯛꯇꯤꯁ ꯋꯥꯏ ꯅꯣꯠ ꯍꯧꯔꯒꯦꯗ ꯍꯥꯏꯅ ꯍꯧꯕ ꯀꯥꯟꯗꯗꯤ ꯅꯨꯡꯁꯨ ꯅꯨꯡꯉꯥꯏꯕ ꯋꯥꯔꯁꯨ ꯌꯥꯝ ꯋꯥꯔꯝꯅꯤ ꯍꯦ
ꯑꯗꯣ ꯎꯝ ꯑꯩꯈꯣꯏꯒꯤꯗꯤ ꯀꯩꯅꯣ ꯍꯥꯡꯗꯣꯛꯄ ꯆꯍꯤ ꯑꯅꯤꯒꯨꯝꯕ ꯈꯛꯇꯅꯤꯅꯀꯣ
ꯑꯆꯥ ꯅꯠꯇꯦ ꯍꯦ ꯀꯨꯏꯔꯦꯗ ꯀꯨꯏꯕꯕꯨꯗꯤ ꯆꯍꯤ ꯑꯍꯨꯝ ꯃꯔꯤ ꯁꯨꯔꯝꯈ꯭ꯔꯅꯤ ꯑꯈꯣꯏ ꯁꯨꯅꯦ ꯑꯈꯣꯏ ꯑ ꯈꯣꯏꯅ ꯀꯨꯏꯔꯦꯍꯦ
ꯑꯩꯗꯤ ꯌꯥꯝ ꯍꯥꯏꯗꯤ ꯕꯤꯜꯗꯤꯡ ꯁꯪꯒꯥꯕꯗꯤ ꯀꯨꯏ ꯗ꯭ꯔꯤꯗꯅ
ꯕꯤꯜꯗꯤꯡ ꯁꯪꯒꯥꯗ꯭ꯔꯁꯨ ꯃꯣꯏ ꯔꯨꯔꯥꯟ ꯇꯧꯔ ꯂꯩꯔꯤꯗꯨꯗꯤ ꯕꯤꯜꯗꯤꯡ ꯕꯤꯜꯗꯤꯡ ꯁ ꯑ ꯁꯪꯒꯥꯕꯁꯨ ꯐꯣꯔ ꯐꯥꯏꯚ ꯌꯥꯔꯁꯇꯤ ꯁꯨꯈ꯭ꯔꯦꯍꯦ
ꯁꯨꯈ꯭ꯔꯥꯕ꯭ꯔꯥ ꯅꯦ
ꯍꯣꯏꯅ
ꯑꯣ ꯑꯩꯅ ꯈꯪꯗꯕꯒꯤ ꯑꯣꯏꯔꯝꯅꯤ
ꯇꯤ ꯌꯥꯎꯃꯛ ꯑꯣꯏꯗ꯭ꯔꯁꯨ ꯇꯨ ꯇꯨ ꯇꯨ ꯐꯣꯔꯗꯗꯤ ꯂꯩꯔꯝꯃꯅꯤ
ꯑꯣ
ꯀꯨꯏꯗꯦ ꯀꯨꯏ ꯆꯍꯤꯗꯦ ꯌꯥꯝ ꯊꯨꯕꯅꯦ ꯈꯪꯕ꯭ꯔꯥ
ꯑ ꯍꯣꯏ ꯅꯪꯗꯤ ꯅꯛꯁꯨ ꯅꯛꯄꯅꯤꯅ ꯌꯥꯝ ꯐꯔꯕꯅꯤꯗ ꯑꯗꯨꯅ ꯍꯥꯟꯅꯗꯒꯤ ꯇꯧꯕ ꯌꯥꯕꯅꯦ ꯅꯪꯁꯨ
ꯑꯗꯨ ꯑꯣꯏꯔꯁꯨ ꯁꯦꯅꯤꯌꯔ ꯖꯒꯣꯠ ꯆꯥꯕ ꯂꯩꯇꯦꯗꯅ ꯍꯥꯏꯕꯗꯤ ꯑꯩꯅ ꯈꯪꯅꯕ ꯒꯨꯝꯕ ꯂꯩꯇꯦꯕ ꯑꯩꯒꯤ ꯍꯧꯖꯤꯛꯁꯤꯅ ꯎꯝ ꯏꯝꯐꯥꯜꯗ ꯃꯌꯥꯝ ꯑꯌꯥꯝꯕ ꯂꯩꯕꯅꯦꯕꯀꯣ ꯗꯤꯁ ꯃꯥꯏ ꯂꯥꯁ ꯄꯤꯌꯔꯅ ꯃꯥꯁꯨ ꯁꯤꯗ ꯈꯔ ꯂꯥꯛꯄ ꯍꯧꯕ ꯑꯗꯨꯗꯒꯤꯗꯤ ꯍꯧꯖꯤꯛꯇꯤ ꯑꯩꯈꯣꯏꯅꯤ ꯄꯨꯟꯕꯒꯤ ꯀꯦꯁꯁꯨ ꯌꯥꯝ ꯌꯥꯝꯈ꯭ꯔꯦ ꯍꯥꯏꯌꯦ ꯃꯤꯅ ꯍꯥꯏꯕꯅꯦ ꯑꯩꯗꯤ ꯈꯪꯗꯦꯕꯣ ꯗꯨꯅ ꯁ꯭ꯇꯥꯐ ꯍꯣꯏꯅ ꯅꯪ ꯂꯥꯛꯑꯒ ꯌꯥꯝ ꯌꯥꯝꯈ꯭ꯔꯦꯀꯣ ꯍꯥꯏꯌꯦ
ꯑꯩꯒꯤ ꯑꯩ ꯂꯥꯛꯄ ꯃꯇꯨꯡꯁꯨ꯫ ꯀꯦꯁ ꯃꯔꯤ ꯃꯉꯥꯗꯤ ꯅ꯭ꯌꯨꯂꯤ ꯐ꯭ꯔꯦꯁ꯫ ꯑꯣꯏꯕꯀꯣ ꯅꯍꯥꯟꯒꯤꯁꯨ꯫ ꯑꯅꯧꯕꯁꯨ ꯃꯔꯤ ꯃꯉꯥ ꯇꯔꯨꯛ ꯀꯨꯝꯕꯗꯤ꯫ ꯐꯥꯏꯜ ꯇꯧꯈ꯭ꯔꯦꯕ꯫
ꯑꯗꯣ ꯅꯪꯒꯤ ꯁꯥꯏꯖꯤꯗꯤ ꯍꯧꯖꯤꯛ ꯀꯅꯥꯅꯣ꯫
ꯀꯅꯥꯅꯣ ꯍꯥꯏꯗꯤ ꯑꯈꯣꯏ ꯗꯥꯗ ꯁꯣꯛꯄꯅꯤꯗ꯫ ꯍꯣꯏ ꯈꯣꯏ ꯁꯥꯒꯩ ꯃꯥꯟꯅꯩ ꯂꯦꯃꯩꯅꯦ ꯃꯥꯁꯨ
ꯅꯪꯒꯤ ꯁꯥꯏ
ꯍꯥꯏ ꯁꯥꯒꯩ ꯃꯥꯟꯅꯩ ꯍꯥꯏꯔꯒ ꯑꯩꯒꯤ ꯁꯥꯏꯗꯤ ꯇꯣꯡꯉꯥꯜꯂꯦ ꯈꯣꯏ ꯁꯨꯛ ꯁꯥꯏꯔꯤ ꯇꯥꯡꯈꯨꯜꯅꯤ ꯇꯥꯡꯈꯨꯜ
ꯑꯁ ꯍꯧꯖꯤꯛꯀꯤꯗꯨ ꯍꯧꯖꯤꯛꯀꯤꯗꯨꯅꯦꯕ ꯑꯃ ꯅꯪ ꯅꯍꯥꯟ ꯍꯥꯏꯕꯗꯣ
ꯀꯩꯅꯣ
ꯌꯥꯏꯒꯦꯅꯦ ꯫
ꯑꯩꯒꯤ ꯅꯨꯄꯥꯕꯨꯗꯤ ꯃꯥꯅꯦꯕ꯫ ꯑꯗꯨ ꯑꯣꯏꯔꯁꯨ ꯏꯃꯨꯡ ꯈꯣꯏꯅ ꯖꯥꯠꯇꯤꯕ꯫ ꯑꯇꯩ ꯑꯇꯣꯞꯄ ꯄꯥꯟꯕ ꯈꯣꯠꯄ꯫ ꯉꯥꯡꯃꯟꯕꯒꯤ꯫ ꯏ ꯀꯥꯔ ꯂꯩꯃꯦ꯫
ꯏꯪꯈꯣꯜꯗꯤ ꯀꯩꯅꯣ ꯍꯥꯏꯊꯤꯕꯗꯤ ꯅꯠꯇꯦ ꯑꯗꯨ ꯑꯣꯏꯔꯁꯨ ꯑꯩꯈꯣꯏꯒꯗꯤ ꯑꯗꯨꯝ꯫ ꯇꯦꯟꯁꯟꯗꯤ ꯂꯩꯅꯕꯅꯤꯀꯣ꯫
ꯅꯀꯨꯒ ꯑꯩꯈꯣꯏꯒꯗꯤ ꯅꯨꯄꯥ ꯃꯁꯦꯜꯅꯤ ꯍꯥꯏꯔꯒꯁꯨ꯫
ꯑꯩꯈꯣꯏꯒꯤ ꯂꯤꯂꯣꯡꯒ ꯏꯪꯈꯣꯜꯗꯤ ꯌꯥꯝꯅꯗꯤ ꯆꯥꯟꯅꯗꯕꯅꯤ꯫
ꯆꯅꯗꯦ ꯈꯪꯉꯤ ꯑꯗꯨꯨ ꯆꯅꯥ ꯍꯟꯗꯔꯤꯅꯦ ꯑꯩꯅꯁꯨ꯫
ꯆꯁ꯫
ꯆꯅꯥ ꯍꯟꯗꯣꯏꯅꯦ꯫ ꯅꯣꯡꯃ ꯅꯣꯡ ꯐꯥꯗꯣꯛ꯫ ꯏꯔꯥꯡ ꯊꯣꯛꯄ ꯀꯥꯟꯗ ꯑꯩꯅ ꯆꯥꯎꯅ꯫ ꯐꯔꯁꯨ ꯐꯠꯇ꯭ꯔꯁꯨ ꯂꯩꯉꯝ ꯄꯨꯨꯏꯌꯦ ꯑꯩ ꯂꯩꯌꯦ ꯆꯪꯈꯣꯏ ꯈꯪꯕ꯭ꯔꯥ꯫ ꯍꯥꯏꯅ꯫ ꯆꯥꯎꯅ ꯄꯝꯄꯣꯝ ꯇꯤꯡꯉꯒ ꯂꯦꯞꯄꯤꯒꯗꯕ ꯅꯆꯦꯅꯤ ꯀꯩꯅꯣ꯫
ꯑꯩꯈꯣꯏ ꯆꯠꯂꯤꯕꯁꯦ ꯊꯥ ꯊꯥ ꯅꯠꯇꯦꯅꯦ ꯕ꯭ꯔꯤꯖꯀꯤꯗꯃꯛꯇꯅꯤꯅꯦ ꯀꯩꯅꯣ꯫
ꯑ꯫ ꯃꯥꯅꯤ ꯃꯅꯤ꯫
ꯎꯝ ꯎꯝ꯫
ꯌꯥꯏ꯫
ꯑꯗꯨ ꯔꯣꯡꯃꯩꯒꯤ ꯅꯨꯄꯥꯈꯣꯏꯅ꯫ ꯇꯥꯡꯈꯨꯜ ꯅꯨꯄꯤꯗ ꯍꯣꯏ ꯌꯥꯗꯦ ꯌꯥꯗꯦ ꯌꯥꯔꯣꯏ ꯌꯥꯔꯣꯏ꯫
ꯃꯣꯏ ꯏꯃꯥ ꯏꯄꯥꯗꯒꯤꯁꯨ ꯃꯣꯏꯅ ꯕꯣꯏꯀꯣꯠ ꯍꯦꯟꯅ꯫ ꯇꯥꯜꯂ ꯇꯥꯜꯂꯒ ꯂꯩꯌꯦ ꯀꯩꯗꯧꯗꯣꯏꯅꯣ ꯈꯪꯗ꯭ꯔꯦ ꯑꯩ꯫ ꯑꯗꯨꯒꯤ ꯅꯉꯣꯟꯗ ꯍꯪꯕꯅꯤꯅꯦ꯫
ꯑꯗꯨꯅꯤꯗꯅ ꯑꯩꯅ ꯍꯥꯏꯕꯗ
ꯃꯣꯏꯅꯦ ꯃꯣꯏꯒꯤ ꯐꯠꯇꯕ ꯆꯥꯡꯗꯣ ꯅꯕꯥꯅꯤꯗꯤ ꯈꯠꯅꯗ꯭ꯔꯣ ꯀꯥꯏꯅ ꯑꯗꯨꯣ ꯍ
ꯈꯠꯅꯕꯗꯣ ꯄꯥꯝꯝꯕꯅꯦꯕ
ꯁꯇꯦꯇꯁ ꯑꯗꯦꯠ ꯇꯧꯅꯤ ꯍꯥꯏ ꯑꯗꯨꯝ ꯂꯅꯥꯥꯛꯕꯅꯤ ꯃꯣꯏ
ꯎ
ꯍ ꯎꯝ
ꯌꯥꯏ꯫
ꯏꯝꯐꯥꯜ ꯀꯗꯣꯄ ꯌꯥꯕꯅꯤ꯫
ꯆꯍꯤ ꯀꯌꯥꯗꯤꯁꯨꯨꯔꯦ ꯑꯗꯣ꯫
ꯃꯤꯁꯨ ꯍꯣꯏ ꯃꯥꯅꯕꯨ ꯌꯥꯝ ꯐꯠꯇ꯭ꯔ ꯍꯥꯏꯗꯤ꯫ ꯅꯪꯉꯨꯝꯕ꯫ ꯅꯝꯕꯤꯔꯗꯤ ꯎꯄꯥꯏ ꯂꯩꯇꯦ ꯑꯗꯨ ꯑꯣꯏꯔꯁꯨ꯫ ꯑꯁ ꯂꯥꯛꯈ꯭ꯔꯦ ꯑꯩꯒꯤ ꯁꯤꯅꯦ ꯆꯞ ꯆꯥꯅ ꯌꯥꯎꯔꯦ꯫
ꯎ
ꯆꯅ
ꯔꯋꯥꯂꯤꯀꯣ ꯑꯩꯣꯏ
ꯌꯥꯎꯔꯤ ꯑꯩꯈꯣꯏꯅꯤꯒꯤꯁꯨꯔ
ꯑꯅꯤ ꯋꯥꯠꯂꯤ ꯃꯤꯅꯤꯠꯅꯤ
ꯑꯩꯅ ꯉꯟꯅ ꯌꯥꯎꯒ ꯀꯀꯦ ꯍꯥꯏꯔꯒ ꯃꯥꯅ ꯑꯣꯏꯅ ꯉꯜꯂꯗ ꯒꯥꯔꯤ ꯃꯆꯥ ꯑꯣꯏꯕꯒꯤ ꯁꯤꯁꯤ
ꯏꯗ꯭ꯔꯁ
ꯅꯨꯡꯉꯥꯏꯅ ꯂꯩꯔꯣ ꯐꯕ ꯅꯨꯃꯤꯠ ꯑꯣꯏꯔꯣ
ꯅꯛꯕꯨ ꯊꯕꯛ ꯋꯥꯕ ꯅꯨꯃꯤꯠ ꯑꯣꯏꯔꯣ
ꯑꯁ ꯑꯗꯨ ꯑꯗꯨꯃꯥꯏꯅꯦ ꯍꯥꯏꯕꯤ ꯅꯨꯗ ꯁꯣ
ꯊꯕꯛ ꯋꯥꯕꯗꯨꯅ ꯅꯪꯉꯩꯗꯤ ꯀꯥꯟꯅꯕꯅꯦꯅ ꯀꯔꯤꯅꯣ
ꯁꯨꯨ ꯀ ꯑꯗꯨꯕꯔꯥ
ꯀꯥꯟꯅꯥꯕꯅꯦ ꯑꯅꯕꯅꯦ
ꯃꯍꯕꯇ ꯃꯍꯥꯔ ꯅꯕꯨ
ꯑꯔ ꯑ
ꯑ ꯂꯣꯏꯒꯗꯧꯔꯦ ꯑꯦ ꯂꯣꯏꯒꯗꯧꯔꯦ ꯋꯥꯥ ꯇꯒꯅꯤ ꯅꯠꯇ ꯍꯥꯏ
ꯑ ꯁꯝꯅꯤ ꯀꯥꯏꯁꯨ
ꯍꯪ ꯌꯥꯗꯣ ꯆꯠ ꯀꯤꯔ ꯅꯪꯦ
ꯑꯩ